ꯍꯜꯂꯣ
ꯑꯣ ꯀꯃꯥꯏ ꯀꯃꯥꯏ ꯇꯧꯕꯤꯔꯤꯒꯦ ꯅꯨꯡꯉꯥꯏꯕꯤꯔꯤꯕꯣ
ꯎꯝ
ꯑꯁ ꯇꯨꯌꯦꯜ ꯋꯦꯛ ꯂꯣꯏꯈꯤꯕꯗꯒꯤ ꯊꯦꯡꯅꯈꯤꯗꯕꯒ ꯀꯨꯏꯔꯦꯅꯦ
ꯍꯣꯏ ꯌꯥꯎ ꯀꯅꯦꯦ ꯆꯗ ꯃ ꯑꯩ ꯁꯤꯒꯤ ꯑꯩꯁꯨꯅꯦ ꯊꯕꯛ ꯈꯔ ꯌꯦꯡꯁꯤꯟꯕꯅꯦ ꯒ꯭ꯔꯦꯖꯨꯌꯦꯦꯁꯟ ꯂꯩꯈꯤꯕꯗꯒꯤꯅꯤ ꯑꯩ ꯄꯨꯔꯥ ꯃꯤꯔ ꯑꯣꯏ ꯂꯩꯁꯤ ꯍꯧꯖꯤ ꯆ ꯇꯔꯤꯈꯣ
ꯑꯣ ꯑꯗꯨꯅꯤꯅꯦ ꯑꯩꯈꯣꯏꯁꯨ ꯇꯨꯋ ꯃꯨ ꯂꯣꯏ ꯁꯥꯟ ꯀꯣꯦꯖ ꯑꯣ ꯃꯨ ꯂꯣꯏ ꯁꯥꯟ ꯂꯣꯏꯗ ꯂꯣꯏꯁꯦ ꯊꯗꯒꯤ ꯑꯁ ꯎꯝ ꯃꯈꯥ ꯇꯥꯅ ꯇꯝꯒꯗꯕꯁꯨ ꯍꯥꯏꯗꯤ ꯁꯠ ꯁꯦꯠꯅ ꯉꯇ ꯅꯤꯡꯊꯧ ꯂꯥꯏꯔꯤꯛ ꯇꯝꯕ ꯑꯁꯤꯁꯨ
ꯃꯥꯅꯦ
ꯑ ꯍꯧꯖꯤꯛ ꯃꯇꯝꯁꯤꯗ ꯍꯥꯏꯗꯤ ꯎ ꯁꯨꯐꯝꯝ ꯅꯣꯝꯝꯕꯝꯅꯒ ꯅꯥꯇꯩ ꯆꯥꯗꯕꯅꯦ ꯑꯁ ꯁꯤꯡꯗꯣꯏꯁꯦ ꯈꯜꯂꯨꯕꯗ ꯌꯥꯝ ꯋꯥꯕ ꯖꯥꯠꯅꯤꯗ
ꯂꯨꯗꯤ ꯂꯨꯔꯦ ꯍꯧꯖꯤꯛꯀꯥꯟꯁꯦꯀꯣ ꯇꯨꯡꯒꯤ ꯃꯥꯥꯡꯒꯤ ꯅꯠꯇꯅ ꯌꯥꯝꯨꯨꯔꯦ ꯍꯥꯏꯇꯥꯔꯦ ꯂꯑꯦ ꯍꯥꯏꯗꯤ ꯃꯤꯑꯣꯏꯕꯅ ꯁꯔꯚꯥꯏꯚ ꯇꯧꯕ ꯉꯝꯒꯗꯕꯒꯤ ꯋꯥꯡꯃꯗ ꯂꯩꯔꯦ ꯁꯤꯁꯦ ꯀꯔꯤ ꯀꯃꯥꯏꯅ ꯇꯧꯔꯒ ꯐꯒꯗꯒꯦ ꯁꯤꯒꯤ ꯃꯇꯥꯡꯗꯅꯦꯕ ꯑꯩꯅꯒ ꯒ꯭ꯔꯦꯖꯨꯑꯦꯁꯟꯗꯒ ꯇꯝꯃꯨꯔꯤꯕ ꯁꯕꯖꯦꯛꯁꯦ ꯑꯁ ꯈꯪꯗꯦꯗ ꯀꯔꯤꯝꯇ ꯀꯩꯅꯣ ꯇꯧꯗ꯭ꯔꯦ ꯍꯥꯏꯕꯗꯤ ꯃꯗꯨꯨꯁꯤꯁ ꯃ ꯄꯥꯜꯂꯝꯗꯕꯨꯗꯤ ꯀꯥꯟꯅꯕ ꯌꯥꯝ ꯂꯩ ꯍꯥꯏꯌꯦ ꯃꯣꯏꯗꯤ ꯀꯁꯨꯅꯕꯨꯦ ꯄꯨꯨꯔꯁꯤꯗꯗꯤ ꯌꯥꯝ ꯀꯟꯅ ꯍꯧꯖꯤꯛ ꯊꯣꯛꯏꯕ ꯁꯤꯆꯨꯋꯦꯁꯟꯁꯤꯅ ꯍꯥꯏꯇꯥꯔꯦ ꯏꯁ ꯇꯔ ꯇꯦꯛꯁꯅꯤ ꯏꯪꯈꯣꯛ ꯃꯁꯤꯡ ꯊꯕ ꯍꯥꯏꯕꯗꯨꯅꯦꯕ
ꯃꯥꯅꯤ - ꯃꯥꯅꯤ꯫
ꯁꯤꯗꯩꯁꯤꯗ ꯑꯩꯈꯣꯏꯅ ꯇꯧꯗꯔꯤꯕ ꯄꯣꯠꯁꯦ ꯀꯔꯤꯅꯣ ꯍꯥꯏꯕ ꯀꯥꯟꯗ ꯏꯆꯝ ꯁꯝꯅ ꯑꯩꯈꯣꯏꯅꯁꯨ ꯊꯥꯏꯅ ꯑꯩꯒꯤꯆꯤꯡ ꯌꯨꯝꯐꯝꯗꯨ ꯃꯤ ꯃꯁꯤꯡ ꯀꯌꯥ ꯂꯩ ꯈꯣꯠꯂꯤ ꯑꯗꯨ ꯃ ꯃꯔꯝꯗ ꯊꯤꯈꯠꯇꯣꯏꯅꯦꯕ ꯊꯤꯗ꯭ꯔꯤꯅꯦꯕ ꯊꯤꯔꯒꯥ ꯔꯤꯄꯣꯔꯠ꯭ ꯇꯧ ꯀꯣꯚꯤꯗꯀꯤ ꯃꯇꯝꯗꯁꯨ ꯍꯥꯏꯇꯥꯔꯦ ꯃꯤ ꯑꯁꯨꯨꯝ ꯅꯥꯔꯦ ꯈꯣꯠꯂ ꯑꯗꯨꯗꯣ ꯏꯁꯇꯗꯤ ꯅ ꯂꯣꯏꯅꯃꯛ ꯇꯧꯔꯤꯅꯦꯕꯀꯣ
ꯎꯝ꯫
ꯑꯗꯨꯅꯦ ꯑꯗꯣ ꯍꯧꯖꯤꯛꯀꯥꯟꯁꯦ ꯀꯔꯤ ꯍꯥꯏꯗꯣꯏꯅꯣ ꯈꯪꯗꯦ ꯍꯥꯏꯕꯝꯁꯨ ꯈꯪꯗꯦ ꯊꯕꯛ ꯇꯧꯐꯝꯁꯨ ꯇꯦ ꯌꯥꯝ ꯅꯨꯡꯉꯥꯏ ꯍꯥꯏꯕꯗꯨꯅꯤ
ꯑꯣ ꯏꯇꯥꯎ ꯑ ꯀꯩꯅꯣꯝꯇ ꯍꯥꯏꯖꯒꯦ ꯍꯥꯏ ꯍꯥꯏꯗꯤ ꯑ ꯉꯍꯥ ꯅꯣꯡꯃꯁꯨ ꯍꯥꯏꯗꯤ ꯑꯩꯈꯣꯏꯒꯤ ꯁ꯭ꯋꯥꯏꯗ ꯃꯤ ꯈꯔ ꯂꯥꯛꯑꯒ ꯍꯥꯏꯗꯤ ꯑꯩꯈꯣꯏꯒꯤ ꯌꯨꯝ ꯌꯨꯝꯁꯤꯗ ꯆꯪꯉꯒ ꯍꯥꯏꯗꯤ ꯁꯥ- ꯉꯥ ꯁꯤꯕ ꯄꯥꯝꯕꯁꯦ ꯀꯌꯥꯝ ꯂꯣꯏꯔꯤ ꯁꯝꯅ ꯍꯥꯏꯔꯕꯗ ꯁꯨꯝ ꯍꯥꯏꯗꯤ ꯑꯣꯛꯀꯨꯝꯕ ꯑꯗꯒꯤ ꯌꯦꯟ ꯉꯥꯅꯨ ꯑꯗꯒꯤ ꯁꯤꯒꯨꯝꯕ ꯍꯥꯏꯗꯤ ꯁꯥ ꯉꯥ ꯂꯣꯏꯕꯒꯤ ꯆꯥꯡꯁꯦ ꯁꯤ ꯃꯁꯤꯡ ꯀꯩꯀꯥ ꯍꯪꯗꯅ ꯈꯣꯠꯇꯅ ꯇꯧꯔꯒ ꯑꯩꯈꯣꯏ ꯌꯨꯝꯊꯣꯡ - ꯌꯨꯝꯊꯣꯡꯒꯤ ꯑꯃ ꯑꯗꯨꯁꯨ ꯑꯗꯨꯝ ꯍꯥꯏꯗꯤ ꯏꯇꯥꯎꯅ ꯍꯧꯖꯤꯛ ꯍꯥꯏꯕꯤꯔꯤꯕ ꯑꯗꯨꯒꯨꯝꯕꯁꯤꯒꯤ ꯍꯥꯏꯗꯤ ꯃꯅꯨꯡꯗ ꯑꯗꯨꯝ ꯆꯟꯕ ꯑꯣꯏꯗꯣꯏꯔꯥ
ꯎꯝ ꯃꯥꯅꯦ ꯃꯥꯅꯦ ꯆꯟꯗꯣꯏꯅꯦ
ꯑꯣ ꯑꯗꯨꯅꯦ ꯑꯗ ꯑꯩꯈꯣꯏꯒꯤꯗꯤ ꯍꯥꯏꯗꯤ ꯂꯝꯁꯨ ꯄꯤꯛꯄꯅꯤꯅ ꯍꯥꯏꯗꯤ ꯌꯦꯟ ꯉꯥꯅꯨ ꯑꯣꯛ ꯁꯟꯒꯨꯝꯕꯁꯤꯗꯤ ꯂꯣꯏꯗꯕꯅꯤꯅ ꯑꯗꯒꯤ ꯑꯩꯈꯣꯏꯒꯤꯗꯤ ꯑꯗꯨꯝ ꯍꯨꯏꯒꯨꯝꯕ ꯍꯧꯗꯣꯡꯒꯨꯝꯕ ꯈꯔ ꯑꯗꯨꯝ ꯌꯨꯝꯗ ꯊꯝꯖꯩ ꯁꯤ ꯃꯉꯥꯏꯔꯦꯀꯣ ꯑꯗꯨꯅꯦ ꯑꯗꯨꯅ ꯑꯩꯈꯣꯏꯒꯤꯗꯤ ꯊꯣꯏꯗꯣꯛꯄꯗꯤ ꯏꯈꯤꯗꯕꯗꯤ ꯃꯥꯜꯂꯦ ꯑꯗꯨ ꯑꯩꯈꯣꯏꯒꯤ ꯑꯩꯈꯣꯏ ꯊꯪꯅꯕꯒꯤ ꯑꯩꯈꯣꯏꯒꯤ ꯏꯪꯗꯣꯝ ꯆꯥꯎꯥꯕꯣꯏꯒꯤꯗꯤ ꯃꯣꯏꯗꯤ ꯂꯝꯗꯣ ꯈꯤꯇꯪ ꯆꯥꯎꯕꯅꯤꯅ ꯃꯣꯏꯗꯤ ꯑꯣꯛꯀꯁꯨ ꯑꯗꯨꯝ ꯂꯣꯏꯌꯦꯦꯕ ꯑꯗꯨꯅ ꯃꯣꯕꯤ ꯑꯗꯨꯝ ꯍ ꯈꯣꯠꯇꯅ ꯇꯧꯕꯤꯌꯦ
ꯁꯤꯁꯦ ꯑ ꯈꯪꯗꯦꯗ ꯁꯤꯒꯨꯝꯕ ꯋꯥꯔꯤꯁꯦ ꯊꯥꯖꯤꯜꯂꯒꯅ ꯑꯅ ꯋꯥꯈꯜꯟꯁꯤ ꯀꯩꯅꯣꯝꯇꯇꯧꯁꯤꯜꯂꯦ
ꯏꯇꯥꯎꯕꯨ ꯀꯩꯅꯣ ꯂꯣꯛ ꯊꯨꯡꯕꯤꯕ꯭ꯔꯣ ꯈꯧꯅꯥꯎ ꯏꯅꯨꯡ ꯅꯨꯡꯉꯥꯏꯕꯤꯗꯕ꯭ꯔꯣ
ꯍꯣꯏ ꯈꯅꯥꯎꯁꯦ ꯈꯔ ꯅꯨꯡꯉꯥꯏꯇꯦ ꯇꯧꯕꯤ ꯑꯩꯁꯦ ꯅꯍꯥꯟꯁꯦ ꯅꯣꯡ ꯈꯔ ꯆꯣꯠꯂꯨꯔꯦ ꯆꯂꯣ ꯑꯗꯨꯅ ꯃꯔꯝ ꯑꯣꯏꯔꯒ ꯑꯩꯁꯦ ꯅꯨꯃꯤꯠꯇꯨꯁꯨ ꯊꯕꯛ ꯑꯃ ꯆꯠꯄꯅꯦꯕ ꯊꯕꯛ ꯑꯃ ꯆꯠꯂꯨꯕ ꯍꯛꯄ ꯋꯥꯕꯅꯦ ꯑꯁ ꯀꯥꯟꯗꯤ ꯏꯁꯤꯡ ꯁꯥꯕ ꯂꯨꯝꯕꯨ ꯂꯨꯕꯨ ꯁꯥꯕ ꯑꯗꯨꯝ ꯌꯨꯖꯠꯊꯣꯛꯈꯤꯕꯦꯅꯤ ꯂꯨꯖꯠꯊꯣꯛꯑꯒ ꯑꯩꯁꯦ ꯑꯗꯨꯝ ꯁꯦꯠꯊꯈ꯭ꯔꯦꯕ ꯀꯣꯛꯁꯦ ꯌꯥꯝ ꯀꯟꯅ ꯀꯪꯍꯟꯕ ꯑꯣꯏ ꯈꯪꯗꯤ ꯀꯪꯍꯜꯂꯒꯁꯨ ꯑꯗꯨꯝ ꯁꯣꯠꯂꯤ ꯃꯥꯔꯤ ꯇꯧꯔ ꯑꯃ ꯂꯩꯗꯥ ꯑꯗꯨꯃꯥꯏꯅ ꯇꯧꯔ ꯑꯩꯁꯦ ꯑꯗꯨꯝ ꯇꯨꯝꯊꯅꯦꯕ ꯇꯨꯝ ꯑꯗꯨꯅ ꯒ꯭ꯌꯥꯃꯤꯡ ꯇꯥꯍꯧꯗ꯭ꯔꯦ ꯅꯣꯡꯉꯥꯜꯂꯛꯄꯗꯗꯤ ꯑꯗꯨꯝ ꯀꯣꯛ ꯈꯔ ꯈꯔ ꯑꯗꯨꯝ ꯂꯩꯔꯝꯃꯤ
ꯑꯗꯨꯅꯤꯅꯦ ꯑꯗꯣ ꯍꯥꯏꯗꯤ ꯇꯝꯅ ꯁꯨꯝ ꯈꯧꯅꯥꯎ ꯅꯨꯡꯉꯥꯏꯕꯤꯗꯕꯗꯣ ꯑꯗꯣ ꯁꯨꯝ ꯍꯥꯏ ꯁꯤ ꯑꯩꯅꯁꯨ ꯑꯩ ꯈꯪꯖꯕ ꯑꯩꯅ ꯍꯦꯛ ꯍꯦꯛ ꯍꯧꯅ ꯅꯨꯡꯉꯥꯏꯇꯕꯗ ꯇꯧꯖꯕ ꯑꯃ ꯂꯩꯕ ꯑꯗꯨꯅ ꯁꯨꯝ ꯏꯇꯥꯎꯗꯣ ꯁꯨꯝ ꯍꯥꯏꯖꯅꯤꯡꯕ ꯍꯥꯏꯇꯥꯔꯦ
ꯑꯣ ꯍꯥꯏꯔꯛꯑꯣ ꯍꯥꯏꯔꯛꯑꯣ
ꯎꯝ ꯑꯩꯈꯣꯏꯒꯤ ꯑꯗꯨꯝꯇ ꯍꯣꯏꯅꯁꯨ ꯑꯗꯨꯝ ꯍꯥꯟꯅꯗꯒꯤ ꯈꯪꯕꯨꯗꯤ ꯈꯪꯕꯤꯔꯝꯕꯁꯨ ꯌꯥꯏꯀꯣ ꯑꯩꯈꯣꯏꯒꯤ ꯑ ꯏꯁꯤꯡꯁꯤꯗ ꯑꯩꯈꯣꯏꯒꯤ ꯇꯦꯖꯄꯇꯥ ꯃꯅꯥꯒꯨꯝꯕ ꯑꯗꯒꯤ ꯃꯅꯥꯁꯦ ꯂꯩꯇ꯭ꯔꯒꯁꯨ ꯑꯩꯈꯣꯏ ꯃꯀꯣꯛꯀꯨꯝꯕꯁꯦ ꯑꯣꯏꯔꯁꯨ ꯌꯥꯏꯑꯕꯀꯣ ꯁꯤ ꯁꯦꯡꯅ ꯆꯥꯝꯊꯣꯛꯄꯤꯔꯒ ꯍꯈꯣꯏ ꯏꯁꯤꯡꯗ ꯑꯗꯒꯤ ꯁꯤꯡꯗꯨꯒ ꯐꯖꯅ ꯆꯥꯝꯊꯣꯛꯄꯤꯔꯒ ꯐꯖꯅ ꯈꯦꯠꯄ ꯑꯣꯏꯒꯦꯔꯥ ꯑꯗꯨꯒ ꯍꯥꯏꯐꯦꯠ ꯁꯨꯒꯥꯏꯕꯤꯔꯒꯗꯤ ꯍꯦꯟꯅꯁꯨ ꯃꯥꯒꯤ ꯀꯩꯅꯣꯗꯨꯕꯨꯗꯤ ꯊꯣꯛꯑꯦꯕꯀꯣ ꯑꯗꯨꯃꯥꯏꯅ ꯇꯧꯔꯒ ꯑꯁꯤ ꯐꯖꯅ ꯃꯤꯅꯠ ꯃꯉꯥꯃꯨꯛ ꯀꯩꯃꯨꯛ ꯐꯖꯅ ꯐꯨꯠꯄꯤꯔꯒ ꯑꯩꯈꯣꯏꯒꯤ ꯆꯥꯂꯣꯅꯤ ꯑꯃꯗ ꯆꯨꯝꯊꯣꯛꯑꯒ ꯒ꯭ꯂꯥꯁ ꯑꯃ ꯍꯥꯏꯗꯤ ꯑꯌꯨꯛꯀꯤ ꯑꯃ ꯑꯗꯩ ꯅꯨꯡꯗꯥꯡ ꯋꯥꯏꯔꯝ ꯕꯤ ꯑꯃ ꯁꯨꯃꯥꯏꯅ ꯅꯣꯡꯃꯗ ꯑꯅꯤꯔꯛ ꯑꯅꯤꯔꯛ ꯀꯨꯝꯕ ꯊꯛꯄꯤꯕꯁꯦ ꯁꯤꯖꯦ ꯀꯅꯥꯎ ꯅꯨꯡꯉꯥꯏꯇꯕ ꯑꯗꯒꯤ ꯂꯣꯛ ꯊꯨꯡꯅꯤꯡ ꯊꯨꯡꯅꯤꯡ ꯇꯧꯕꯁꯦ ꯌꯥꯝ ꯐꯕꯅꯦꯕ ꯏꯇꯥ
ꯑꯣꯍꯣ ꯑꯩꯗꯤ ꯈꯪꯗꯦ ꯅꯤꯡ ꯈꯪꯒꯦ
ꯑꯣ ꯑꯗꯨꯗꯣ ꯍꯥꯏꯗꯤ ꯏꯆꯝꯁꯨ ꯆꯝꯕꯅꯦ ꯑꯗꯒꯤ ꯏꯇꯣ ꯏꯇꯥꯎꯅ ꯀꯩꯅꯣ ꯇꯧꯔꯤꯅꯦ ꯀꯥꯏꯅ ꯆꯤꯅꯤ ꯀꯩꯀꯥꯒꯗꯤ ꯍꯥꯞꯆꯤꯟꯕꯤꯒꯅꯨꯀꯣ ꯑꯗꯣ ꯑꯩꯅ ꯍꯧꯖꯤꯛ ꯍꯥꯏꯔꯤꯕ ꯇꯦꯖꯄꯇꯥꯒꯁꯤꯡꯒꯁꯦ ꯇꯧꯔꯒ ꯈꯤꯇꯪ ꯊꯛꯑꯒ ꯌꯦꯡꯕꯤꯌꯨꯅꯦ ꯏꯇꯥꯎ ꯌꯥꯝ ꯅꯨꯡꯉꯥꯏꯕꯅꯦ ꯈꯧꯅꯥꯎꯗꯣ
ꯍꯣꯏ ꯍꯣꯏ ꯑꯩꯁꯨ ꯑꯝꯇ ꯌꯦꯡ ꯇꯥꯔꯦ ꯑꯗꯣ ꯑꯩꯁꯦ ꯑꯇꯣꯞꯄ ꯍꯤꯇꯥꯛ ꯃꯈꯜ ꯃꯈꯜꯁꯦ ꯁꯨꯝ ꯌꯦꯡꯗꯤ ꯌꯦꯡꯅꯦꯕ ꯑꯗꯨꯝꯔꯤ ꯣꯛꯛꯇ ꯑꯩꯈꯣꯏ ꯐꯥꯔꯃꯥꯁꯤꯒꯤ ꯒꯨꯂꯤꯒꯨꯝꯕ ꯁꯨꯝ ꯆꯥꯕꯕꯁꯤꯅ ꯀꯌꯥ ꯆꯥꯅꯤꯡꯗꯕ ꯍꯥꯏꯇꯥꯔꯦ ꯍꯌꯦꯡ ꯍꯣꯏ ꯇꯨꯡꯗ ꯌꯥꯝꯅ ꯃꯣꯏꯁꯦ ꯄ꯭ꯔꯣꯕ꯭ꯂꯦꯝ ꯌꯥꯝ ꯂꯩꯈꯜꯂꯤꯕꯀꯣ ꯁꯥꯏꯠ ꯏꯐꯦꯛ
ꯃꯥꯅꯦ ꯃꯥꯅꯦ ꯏꯇ
ꯃꯇꯝ ꯑꯃꯗꯗꯤ ꯑꯗꯨꯝ ꯁꯥꯏꯠ ꯏꯐꯦꯛꯁ ꯂꯩꯕꯅꯤꯅ ꯑꯩꯅ ꯃꯁꯤꯁꯦ ꯀꯌꯥ ꯀꯥꯏꯊꯣꯛꯃꯤꯟꯅꯔꯨꯕ ꯍꯥꯏꯇꯥꯔꯦ
ꯍꯣꯏ ꯍꯥꯏꯕꯗꯤ ꯍꯤꯗꯥꯛ ꯂꯥꯡꯊꯛꯁꯤꯗꯕꯨ ꯃꯣꯏꯅ ꯍꯥꯏꯗꯤ ꯐꯅꯕꯕꯨꯗꯤ ꯑꯗꯨꯝ ꯄꯨꯊꯣꯛꯏꯅꯦ ꯑꯗꯨ ꯑꯣꯏꯔꯒꯁꯨ ꯀꯦꯃꯤꯀꯦꯜꯒꯤ ꯆꯥꯡꯁꯦ ꯑꯗꯨꯝ ꯌꯥꯎꯕꯅꯤꯅ ꯀꯣ ꯑꯗꯨꯅꯦ ꯑꯗꯨꯝ ꯍꯥꯏꯗꯤ ꯗꯣꯛꯇꯔꯅ ꯏꯔꯛꯄꯗꯁꯨ ꯆꯥꯗꯕ ꯌꯥꯗ ꯐ ꯇꯦ ꯍꯥꯏꯕꯗꯤ ꯃꯣꯏꯅ ꯑꯩꯈꯣꯏ ꯄꯨꯟꯁꯤ ꯀꯟꯕꯤꯅꯤ ꯑꯗꯨꯅꯦ ꯑꯗꯨꯁꯨ ꯆꯥꯕ ꯑꯗꯨꯗꯒꯤ ꯑꯩꯈꯣꯏꯅ ꯍꯥꯏꯗꯤ ꯌꯨꯝꯗꯁꯨ ꯑꯗꯨꯃꯥꯏꯅ ꯈꯖꯤꯛ ꯈꯖꯤꯛ ꯁꯨꯝ ꯇꯧꯖꯔꯒꯗꯤ ꯍꯦꯟꯅ ꯑꯐꯕꯗꯨꯣ ꯑꯣꯏꯗꯅ
ꯍ
ꯇ ꯍꯥꯏꯕꯤꯌꯨ
ꯑꯗꯗꯒꯤ ꯆ ꯀꯩꯅꯣ ꯑꯁꯦ ꯎꯝ ꯂꯣꯛꯀꯨꯝꯕ ꯊꯨꯡꯉꯀꯥꯟꯗ ꯑꯣꯔ ꯂꯥꯏꯍꯧꯒꯨꯝꯕ ꯊꯧꯀꯥꯟꯗ ꯅꯣꯡꯃꯪ ꯈꯥꯔꯒꯨꯝꯕꯁꯨ ꯑꯗꯨꯝ ꯏꯔꯨꯖꯕꯁꯦ ꯁꯤꯖꯦ ꯐꯕ꯭ꯔꯣ ꯀꯃ ꯇꯧ ꯀꯦꯁꯤ
ꯑꯦ ꯁꯤꯁꯨ ꯌꯥꯝ ꯐꯩ ꯇꯥꯎ ꯍꯥꯏꯗꯤ ꯅꯃꯪꯀꯥꯁꯦ ꯑꯩꯈꯣꯏꯅ ꯐꯖꯅ ꯐꯨꯠꯕꯤꯔꯒ ꯑꯩꯈꯣꯏ ꯏꯔꯨꯕꯗꯤꯨꯗ ꯏꯁꯇꯤꯝ ꯇꯧꯕꯁꯦ ꯁꯤꯁꯨ ꯌꯥꯝ ꯐꯩꯌꯦꯕ ꯍꯥꯏꯗꯤ ꯑꯩꯈꯣꯏꯅ ꯐꯛꯀꯨꯝꯕꯅꯤ ꯈꯪꯗꯦ ꯕ꯭ꯂꯥꯡꯀꯦꯠꯀꯨꯝꯕꯅꯤ ꯈꯪꯗꯦ ꯑꯃꯥ ꯇꯧꯕꯤꯔꯒ ꯏꯁꯇꯤꯝꯁꯦ ꯇꯧꯔꯦꯗꯅ ꯑꯗꯨꯒ ꯏꯁꯇꯤꯝꯁꯦ ꯃꯤꯅꯠ ꯇꯔꯥꯃꯨꯛ ꯀꯩꯃꯨꯛ ꯉꯝꯖꯔꯒꯗꯤ ꯑꯗꯨꯝ ꯇꯧꯕꯤꯔꯒ ꯑꯗꯨꯝ ꯏꯁꯤꯡ ꯑꯁꯥꯕꯁꯤꯅ ꯑꯃꯨꯛ ꯏꯔꯨꯁꯨ ꯑꯗꯨꯝ ꯂꯨꯊꯣꯛꯄꯤꯕ ꯁꯤꯁꯦ ꯑꯩꯈꯣꯏꯒꯤ ꯎ ꯍꯛꯆꯥꯡ ꯅꯨꯡꯉꯥꯏꯇꯕ ꯑꯗꯒꯤ ꯂꯣꯛ ꯂꯥꯏꯍꯧ ꯇꯧꯕꯒꯤ ꯑꯩꯈꯣꯏ ꯏꯁꯥꯁꯦ ꯏꯅꯝ ꯅꯝꯕꯒꯨꯝꯕꯁꯦ ꯁꯨꯝꯀꯥꯟꯗ ꯁꯨꯃꯥꯏꯅ ꯇꯧꯕꯁꯦ ꯏꯁꯥ ꯌꯥꯝ ꯌꯥꯡꯊꯣꯛꯑꯒ ꯌꯥꯝ ꯅꯨꯡꯉꯥꯏꯕꯅꯦ ꯑꯗꯨꯅꯤ ꯏꯇꯥꯎ ꯍꯥꯏꯗꯤ ꯏꯇꯥꯎꯈꯣꯏꯒꯤ ꯅꯣꯡꯃꯥꯡꯈꯥ ꯀꯩ ꯍꯥꯏꯗꯤ ꯁꯨꯝ ꯃꯔꯥꯡ ꯀꯥꯏꯗ꯭ꯔꯒꯁꯨ ꯑꯩꯈꯣꯏꯒꯤ ꯁꯤꯗꯗꯤ ꯅꯣꯡꯃꯥꯡꯈꯥꯁꯦ ꯌꯥꯝ ꯃꯔꯥꯡ ꯀꯥꯏꯅ ꯑꯗꯨꯝ ꯄꯥꯜꯂꯦ ꯑꯩꯈꯣꯏꯒꯤ ꯁꯝꯕꯜꯒꯤ ꯃꯑꯣꯡꯗ ꯑꯣꯏꯅ ꯇꯧꯔꯒꯀꯣ ꯑꯗꯨꯅ ꯏꯠꯇꯥꯎꯅ ꯄꯥꯝꯕꯤꯗꯁꯨ ꯑꯗꯨꯝ ꯑꯩꯈꯣꯏꯗ ꯉꯥꯏꯍꯥꯏ ꯀꯣꯏꯊꯣꯛꯄꯤꯔꯒ ꯑꯗꯨꯝ ꯂꯧꯕꯤꯌꯣꯕ
ꯍꯣꯏ ꯍꯣꯏ ꯂꯧꯒꯦ ꯂꯧꯒꯦ
ꯑꯗꯒꯤ ꯏꯇꯥꯎ ꯑꯩꯈꯣꯏꯒꯤ ꯌꯥꯝꯅ ꯀꯩꯅꯣ ꯇꯧꯕ ꯑꯃꯅ ꯑꯩꯈꯣꯏ ꯅꯣꯡꯃꯪꯈꯥꯁꯦ ꯑꯩꯈꯣꯏꯒꯤ ꯊꯥꯕꯁꯦ ꯑꯩꯈꯣꯏꯒꯤ ꯌꯥꯝꯅ ꯄ꯭ꯔꯣꯁꯦꯁ ꯌꯥꯝ ꯆꯪꯗꯕ ꯍꯥꯏꯇꯥꯔꯦ ꯑꯩꯈꯣꯏ ꯏꯆꯝ ꯆꯝꯅ ꯑꯩꯈꯣꯏꯒꯤ ꯅꯃꯥꯡꯈꯥꯒꯤ ꯑꯥ ꯑꯈꯣꯏꯒꯤ ꯃꯇꯣꯟꯖꯦ ꯃꯇꯣꯟꯖꯦ ꯍꯣꯏ ꯃꯈꯣꯛꯄꯨꯗꯤ ꯈꯤꯇꯪ ꯌꯥꯎꯔꯒ ꯑꯗꯨꯝ ꯊꯦꯛꯄꯤꯔꯦꯗꯅꯥ ꯑꯗꯨꯗꯨꯒ ꯑꯗꯨꯝ ꯑꯈꯣꯏꯒꯤ ꯂꯩꯕꯥꯛꯁꯤꯗ ꯑꯗꯨꯝ ꯍꯥꯏꯗꯤ ꯊꯥꯕꯤꯕ ꯑꯗꯨꯝ ꯆꯨꯛ ꯆꯨ ꯑꯗꯨꯝ ꯌꯨꯡꯖꯟꯒꯤꯕ ꯍꯥꯏꯇꯥꯔꯦꯀꯣ꯫ ꯁꯤꯖꯤꯅ ꯑꯗꯨꯝ ꯍꯥꯏ ꯇꯤ ꯃꯔꯥꯡ ꯀꯩ ꯀꯩ ꯌꯥꯎꯗ꯭ꯔꯒꯁꯨ ꯑꯗꯨꯝ ꯐꯖꯅ ꯃꯄꯨꯡ ꯐꯥꯅ ꯄꯥꯜꯂꯦꯕ꯫
ꯀꯦ ꯄꯥꯜꯂꯦꯕꯀꯣ ꯃꯄꯨꯡ ꯐꯥꯅ꯫
ꯑꯩꯒꯤ ꯊꯥꯖꯔꯤꯁꯤꯖꯨ ꯍꯥꯏꯗꯤ ꯑꯩꯅ ꯑꯁꯨꯝ ꯑꯈꯣꯏꯒꯤ ꯑꯋꯥꯡꯂꯣꯝꯒꯤ ꯏꯆꯦ ꯑꯃꯒꯤ ꯃꯌꯨꯝꯗ ꯆꯠꯄꯗ ꯑꯈꯣꯏ ꯅꯣꯡꯃꯥꯡꯒ ꯈꯥꯗ ꯃꯇꯣꯟꯖꯦ ꯐꯖꯅ ꯆꯣꯡꯉꯝꯕꯖꯤꯗ ꯑꯩꯅ ꯈꯔ ꯈꯔ ꯍꯦꯛꯆꯔꯛꯄꯖꯦ ꯑꯩꯅ ꯁꯨꯝ ꯌꯦꯡꯖꯜꯂꯒ ꯌꯦꯡꯕꯖꯤꯗꯒꯤꯅꯦꯕ ꯐꯖꯅ ꯍꯧꯒꯠꯂꯛꯇꯅ ꯍꯨꯖꯤꯛꯇꯤ ꯑꯗꯨꯝ ꯄꯨꯔꯥ ꯑꯈꯣꯏꯒꯤ ꯁꯝꯕꯜꯒꯤ ꯃꯋꯣꯡꯗ ꯁꯥꯡꯅ ꯇꯧꯔꯒ ꯐꯖꯅ ꯄꯥꯜꯂꯒ ꯂꯩꯔꯦꯕ꯫
ꯎꯝ꯫ ꯑꯩꯖꯨ ꯅꯣꯏꯗꯒꯤ ꯍꯣꯔꯦꯟꯗꯣ ꯍꯥꯏꯐꯦꯠ ꯅꯨꯡꯗꯤꯟꯗꯣ ꯀꯣꯏꯊꯣꯔꯛꯑꯒ ꯀꯩꯀꯩ ꯊꯥꯕ ꯌꯥꯕ ꯄꯣꯠ ꯆꯩ ꯂꯩꯇꯥꯔꯒꯗꯤ ꯍꯥꯏꯐꯦꯠ ꯂꯧꯕ ꯂꯥꯛꯁꯤꯔꯥ ꯈꯪꯗꯦꯅꯦ꯫
ꯇꯧ ꯑꯗꯒꯤ ꯅꯣꯡꯃꯪꯈꯥꯖꯤꯗꯤ ꯑꯥ ꯎꯝ ꯃꯥꯁꯦ ꯀꯩꯅꯣꯅꯦ ꯑꯈꯣꯏꯒꯤ ꯅꯣꯡꯃꯥꯏꯖꯤꯡ ꯁꯟꯗꯦ ꯅꯨꯃꯤꯠ ꯁꯦ ꯁꯤꯗꯗꯤ ꯍꯦꯛꯄꯖꯦ ꯐꯠꯇꯦꯅ ꯍꯤꯛꯅꯗꯦꯅ ꯑꯍꯜ ꯂꯃꯟꯒꯩꯅꯕꯨꯗꯤ ꯍꯥꯏꯕꯤꯌꯦ꯫ ꯑꯗꯣ ꯑꯩꯈꯣꯏꯁꯨ ꯑꯍꯜ ꯂꯃꯟ ꯍꯥꯏꯕꯅꯤꯅ ꯑꯗꯨꯒꯨꯝꯕ ꯅꯨꯃꯤꯠꯇꯒꯗꯤ ꯑꯩꯈꯣꯏ ꯃꯤ ꯂꯥꯛꯑꯒꯁꯨ ꯍꯥꯏꯗꯤ ꯈꯪꯗꯕꯁꯤꯡꯅ ꯍꯦꯛꯀꯦ ꯇꯧꯔꯒꯁꯨ ꯑꯩꯈꯣꯏ ꯑꯗꯨꯝ ꯐꯖꯅ ꯑꯗꯨꯝ ꯐꯖꯕ ꯃꯑꯣꯡꯗ ꯑꯗꯨꯝ ꯍꯥꯏꯌꯦꯕ ꯃꯌꯥꯝꯗꯨꯁꯨ ꯑꯗꯨꯒ ꯑꯩꯈꯣꯏꯅꯁꯨ ꯑꯗꯨꯝ ꯍꯦꯛꯎꯗ꯭ꯔꯦ ꯑꯗꯒꯤ ꯏꯇꯎ ꯍꯥꯏꯗꯤ ꯂꯣꯛ ꯊ ꯅꯣꯡꯃꯪꯈꯥꯒꯤ ꯀꯥꯟꯅꯕꯁꯤꯗꯤ ꯑꯗꯨꯝ ꯂꯩꯕꯖꯥꯠꯅꯤꯗ ꯍꯥꯏꯗꯤ ꯑꯩꯈꯣꯏꯅ ꯉꯝꯖꯗꯕꯒꯤ ꯋꯥꯅꯤ ꯑꯩꯈꯣꯏꯒꯤ ꯅꯣꯡꯃꯪꯈꯥꯒꯤ ꯃꯅꯥ ꯑꯅꯧꯕ ꯃꯇꯣꯟ ꯋꯥꯏꯒꯤꯁꯦ ꯁꯤ ꯑꯗꯨꯝ ꯑꯗꯩ ꯁꯤꯡꯖꯨꯒ ꯀꯣꯠꯂꯒ ꯆꯥꯕ ꯑꯗꯒꯤ ꯑꯩꯈꯣꯏ ꯕꯣꯔꯥ ꯍꯧꯔꯒ ꯆꯥꯕꯁꯦ ꯁꯤꯁꯨ ꯑꯗꯨꯝ ꯂꯣꯛ ꯊꯨꯡꯕ ꯂꯣꯛ ꯈꯨꯕ ꯑꯗꯨꯝ ꯀꯥꯟꯅꯕ ꯖꯥꯠꯅꯤꯗ
ꯑꯣꯀꯦ ꯑꯗꯨꯗꯤ ꯑꯩꯗꯣ ꯍꯣꯔꯦꯟ ꯗꯣꯟꯇꯁꯗ ꯂꯥꯛꯇꯥꯔꯦ ꯑꯗꯨꯒꯤ ꯇꯧꯕꯤ ꯑꯗꯨꯒꯤꯩ ꯀꯩꯅꯣ ꯍꯦꯛ ꯂꯧꯕ ꯌꯥꯕ ꯈꯔ ꯂꯧꯔꯒꯦ ꯇꯧꯋꯤ ꯑꯗꯨꯒ
ꯑ ꯍꯣꯏ ꯑ ꯂꯧꯕꯧꯕꯕꯥꯏꯁꯦ ꯏꯇꯥꯎꯕꯣꯏꯒꯗꯦ ꯁꯦ ꯍꯩꯅꯧꯁꯦ ꯌꯥꯝꯅ ꯐꯔꯤꯌꯦ ꯑꯗꯨ ꯏꯇꯥꯎꯕꯤꯅ ꯂꯥꯛꯑꯗꯤ ꯍꯥꯏꯗꯤ ꯍꯌꯦꯡ ꯋꯥꯏ ꯏꯇꯥꯎꯕꯤꯅ ꯅꯥꯕ ꯐꯔꯀꯥꯟꯗ ꯆꯥꯕꯁꯦ ꯆꯞ ꯆꯥꯗꯣꯏꯅꯦꯕ ꯍꯥꯏꯗꯤ ꯏꯇꯥꯎꯕꯤꯅ ꯂꯥꯛꯄ ꯀꯥꯟꯗ ꯈꯔ ꯍꯦꯛꯄꯤꯈ꯭ꯔꯦꯗ ꯑꯗꯨꯅ ꯑꯗꯨꯗꯨꯒ ꯑꯩ ꯇꯧꯔꯤꯅꯣ ꯀꯣꯝꯃꯒ ꯊꯝꯃꯒ ꯍꯥꯏꯗꯤ ꯃꯉꯥ ꯇꯔꯨꯛꯅꯤ ꯂꯩꯔꯒ ꯏꯇꯥꯎꯕꯤꯅ ꯍꯥꯏꯗꯤ ꯐꯔꯛꯄꯒ ꯑꯗꯨꯝ ꯆꯞꯄꯨ ꯆꯥꯟꯅꯗꯣꯏꯅꯤꯗ
ꯍꯣꯏꯅꯦ ꯑꯩꯁꯨ ꯑꯝꯇ ꯌꯦꯡꯗ ꯂꯥꯛꯑꯒ
ꯑꯗꯨ ꯏ ꯇꯥꯎꯋ ꯑ ꯏꯇꯥꯎꯕꯤꯈꯣꯏꯒꯤ ꯊꯣꯡꯀꯥꯟꯒꯤ ꯂꯩꯔꯛ ꯆꯪꯐꯝꯗ ꯍꯣꯏꯒ ꯍ ꯂꯩꯍꯥꯎ ꯄꯥꯝꯕꯤ ꯑꯃ ꯍꯧꯕꯗꯣ
ꯎꯝ ꯎ
ꯑꯗꯨꯕꯨ ꯍꯧꯖꯤꯛꯁꯤꯕꯨ ꯄꯥꯟꯕ꯭ꯔꯣ ꯀꯃꯥꯏꯅ ꯇꯧꯕꯤꯒꯦ
ꯑ ꯑꯗꯨꯝ ꯄꯥꯜꯂꯤ ꯏꯇꯥꯎꯕꯤ ꯐꯖꯅ ꯄꯥꯜꯂꯤ
ꯎꯝꯝ ꯑ ꯑꯩ ꯑ ꯍꯥꯏꯕꯤꯌꯨ
ꯑꯗꯨꯏ ꯇꯥꯎꯕꯤꯁꯨ ꯅꯣꯡꯃ ꯀꯣꯏꯔꯛꯀꯦꯔ ꯍꯥꯏꯕ
ꯌꯥꯏꯌꯦ ꯌꯥꯏꯌꯦ ꯑꯩꯅ ꯑꯩꯈꯣꯏꯗꯗꯤ ꯂꯩ ꯍꯦꯛꯄꯒꯤꯅꯤꯅ ꯑꯌꯨꯛꯇ ꯑꯣꯏꯅ ꯀꯣꯏꯔꯛꯄ ꯇꯥꯔꯦ
ꯊꯣꯛꯒꯦ ꯑꯗꯒꯤ